ꯂꫭ ꯍꯂꯑꯣ꯫ ꯍꯜꯂꫭ꯫
ꯇꯥꯕ꯭ꯔꯣ ꯍꯜꯂꯣ꯫
ꯇꯥꯏ ꯇꯥꯏ ꯇꯥꯏ꯫
ꯑꯣ ꯀꯩꯗꯩꯔꯤꯅꫭ꯫
ꯀꯩꯁꯁ ꯇꯧꯗꯦꯗꯥ꯫
ꯑꫭ ꯫ ꯕꫭꯜ ꯌꯦꯡꯗ꯭ꯔꫭ ꯍꯥ ꯍꯧꯔꯦꯅꯦ ꯕꫭꯜꯗꯤ꯫ ꯑ ꯌꯦꯡꯕ ꯍꯧꯋꯦ꯫ ꯑꯦꯟꯊꯦꯝ ꯁꯛꯄ ꯍꯧꯔꯦ ꯃꯣꯏ ꯅꯪꯅ ꯀꯥꯏ ꯀꯥꯏ ꯐꯣꯟꯗ ꯌꯦꯡꯗꯣꯏꯔꯣ꯫ ꯀꯅꯥ-ꯀꯅꯥ ꯌꯦꯡꯏꯅꫭ ꯍꯥ
ꯉꯁꯤꯗꯤ ꯀꯩꯀꯩ ꯇꯧꯔꯒ ꯂꯩꯔꯕꫭ꯫
ꯑꯁ ꯌꯨꯝꯗ ꯑꯗꯨꯝ ꯇꯨꯝꯃꯒ ꯂꯩꯔ
ꯄꯨꯜꯟꯁꯤ ꯁꯦ ꯋꯥꯏ ꯍꯥꯏ
ꯀꯃꯥꯏꯗꯤꯔ ꯂꯩꯔꯦ
ꯄꯨꯟꯁꯤꯁꯦ ꯌꯥꯗ꯭ꯔꯦꯅꯦꯕ꯭ꯔꯣ
ꯏ ꯑꯣꯏꯣ
ꯎꯝ
ꯎꯝ ꯆꯄꯦ ꯑꯗꯨꯝ
ꯅꯦꯠꯋꯔꯛ ꯆꯥꯞꯄꯦ ꯍ
ꯎꯝ ꯑꯗꯨꯝ ꯆꯄꯦ ꯄꯨꯁꯨ ꯄꯂꯤꯉ ꯏꯣ ꯐꯂ ꯍꯥꯏꯕ
ꯑꯗ ꯏꯌꯥꯝꯕꯣꯏꯗꯤ ꯀꯩ ꯀꯩ ꯇꯧꯔ ꯂꯩꯕ꯭ꯔꯣ ꯏꯅꯥꯎꯄꯥꯒ ꯑꯩꯒ ꯂꯩꯌꯦ
ꯣꯕꯨꯨꯇ
ꯕ꯭ꯔꯣꯗꯤ ꯀꯅꯥ ꯀꯅꯥꯒ ꯂꯩꯕ꯭ꯔꯣ
ꯍꯥ
ꯀꯅꯥ ꯀꯅꯥꯒ ꯂꯩꯕ꯭ꯔꯣ
ꯑꯣ
ꯍꯜꯂꯣ
ꯑꯣ ꯇꯥꯏ ꯇꯥꯏ ꯗꯔꯀꯥꯔ ꯍꯣꯒꯥꯎ ꯍꯥꯏꯕꯅꯤꯅ ꯇ ꯍꯠꯦ ꯑꯣ ꯆꯥꯕꯨꯗꯤ ꯆꯥꯔꯦ ꯆ ꯁꯄꯦꯟ ꯔꯣꯜ ꯃꯤꯁꯤꯖꯦꯀꯣ ꯑ ꯁꯝꯄꯨ ꯆꯦꯒꯦ
ꯑꯁꯔꯦ
ꯎꯔ ꯀ ꯆ ꯀꯥꯏ ꯍꯂ ꯑꯖꯔ
ꯑꯗꯨ
ꯀ
ꯍꯌꯦꯡꯗꯤ ꯀꯩꯀꯩ ꯊꯕꯛ ꯂꯩꯒꯦ
ꯑꯁꯤ ꯀꯣꯏ ꯑ ꯣ ꯁꯅꯥ ꯑꯃ ꯆꯠꯀꯅꯤ ꯃꯣꯔꯅꯤꯡꯗ ꯃ ꯏ ꯍꯥ ꯍꯜꯂ ꯀ ꯎ ꯁꯀꯨꯜ ꯇ
ꯒ ꯂꯩꯕ꯭ꯔꯥ ꯑꯩꯗꯤ ꯀꯣꯂꯦꯖ ꯇꯝꯕꯤꯌꯦ
ꯑꯣ ꯀꯩ ꯀꯨꯂꯁ ꯀꯥꯕ꯭ꯔꯥ
ꯑꯗꯨꯗꯣ ꯈꯔ ꯊꯥꯞꯄ ꯃꯐꯝꯗ ꯀꯥꯏ
ꯑꯣ ꯀꯥꯏ ꯋꯥꯗ ꯅ
ꯑꯗꯨ ꯍꯥꯏꯕ ꯌꯥꯗꯦꯕ꯭ꯔꯣ
ꯑꯣ ꯑꯣ ꯍꯣꯏ ꯁꯔ ꯑꯩ ꯀꯥꯎꯕ
ꯍꯣꯏꯗ ꯑꯗꯨ ꯀꯔꯤ ꯀꯔꯤ ꯍꯣꯠꯅꯔꯤꯒꯦ
ꯍꯥ
ꯀꯩ ꯀꯩ ꯍꯣꯠꯅꯔꯤꯒꯦ
ꯀꯣꯟ ꯇꯥꯅꯨꯡ ꯃꯥꯇꯅꯦ ꯆꯠꯇꯄ
ꯍꯣꯏꯅꯦꯉ ꯅꯨꯡꯉꯥꯏꯇꯦ ꯆꯞꯇꯦꯗ ꯑꯩꯉꯣꯟꯗꯗꯤ
ꯈꯤꯇꯪ ꯆꯠꯄꯗꯨ ꯇꯥꯕ ꯅꯨꯡꯉꯥꯏꯗꯕ ꯀꯩ ꯇꯤꯝ ꯁꯄꯣꯔꯠ꯭ ꯇꯧꯕꯅꯣ ꯑꯁ ꯁꯄꯦꯟꯂꯣ ꯑꯁ ꯑꯩꯅꯦ
ꯀꯩ ꯅꯪꯗꯤ ꯐꯨꯠꯕꯣꯜ ꯁꯥꯟꯅꯕ꯭ꯔꯣ ꯍꯜꯂꯣ
ꯅꯇꯣꯟꯝꯗ꯭ꯔꯣ ꯌꯦꯡꯅꯦꯕ
ꯌꯦꯡꯒꯦ ꯇꯧꯕꯅꯦ ꯑꯗꯣ ꯁꯤ ꯀꯣꯜ ꯂꯣꯏꯔꯒ ꯌꯦꯡꯒꯦ ꯁꯤ ꯂꯣꯏꯔꯒ ꯌꯦꯡꯒꯦꯕ
ꯑꯣ
ꯑꯩ ꯃꯈꯣꯟ ꯁꯦꯡꯅ ꯇꯥꯗ꯭ꯔꯣ
ꯍꯥ
ꯑꯩꯒꯤ ꯃꯈꯣꯟ ꯁꯦꯡꯅꯗꯦ
ꯑꯣ ꯈꯔ ꯆꯞꯄꯦ ꯑꯗꯨꯒꯤ
ꯑꯣ
ꯇꯥꯕ ꯅꯨꯡꯉꯥꯏꯇꯕ ꯑꯗꯨꯝ ꯍꯧꯖꯤꯛꯀꯤ ꯑꯃꯨꯛ ꯇꯥꯔꯦ
ꯑꯣꯀꯦ ꯑꯣꯀꯦ ꯑꯗꯨ ꯉꯁꯤ ꯅꯨꯃꯤꯠꯇꯤ ꯀꯩꯀꯩ ꯇꯧꯔꯒꯦ
ꯎꯝ ꯌꯨꯝꯗꯗꯨꯝ ꯂꯩꯇꯦ ꯁꯀꯨꯜ ꯀꯔꯒ
ꯁ꯭ꯀꯨꯜ ꯀꯥꯕ꯭ꯔꯣ ꯑꯣꯀꯦ
ꯑ
ꯍꯥ
ꯃꯆꯤꯟ ꯏꯅꯥꯎ ꯀꯌꯥ ꯂꯩꯕ꯭ꯔꯣ
ꯑꯅꯤ ꯂꯩꯌꯦ ꯆꯥꯛ ꯆꯔꯕꯣ ꯀꯩ ꯑꯦꯟꯁꯡ ꯆꯔꯒ ꯅꯥꯡꯗꯤ
ꯑꯩꯈꯣꯏ ꯁꯤ ꯁꯧꯒ꯭ꯔꯤ ꯆꯥꯏ
ꯑꯣ ꯍꯥ
ꯁꯧꯒ꯭ꯔꯤ ꯆꯥꯏ ꯁꯧꯒ꯭ꯔꯤ
ꯑꯣ ꯑꯣ ꯑꯣ ꯊꯥꯎꯏꯅꯦ
ꯏꯌꯥꯝꯕꯗꯤ ꯍꯥꯏꯠ ꯀꯌꯥ ꯂꯩꯕ꯭ꯔꯀꯣ
ꯍꯥ ꯎꯝ ꯃꯈꯣꯟ ꯇꯥꯗꯦꯅꯦ
ꯏꯌꯥꯝꯕꯁꯦ ꯀꯌꯥꯃꯨꯛ ꯋꯥꯡꯕ꯭ꯔꯥ ꯀꯣ
ꯍꯜꯂꯣ
ꯍꯜꯂꯣ
ꯍꯜꯂꯣ
ꯍꯜꯂꯣ
ꯇ꯭ꯗꯔꯣ ꯎꯝ ꯅꯦꯠꯋꯥꯛꯁꯦ ꯅꯨꯡꯉꯥꯏꯇꯕ ꯆꯠꯄ
ꯏꯌꯥꯝꯕꯗꯤ ꯐꯨꯠꯕꯣꯜꯁꯦ ꯅꯨꯡꯇꯤꯒꯤ ꯁꯅꯥꯕ ꯆꯠꯄ꯭ꯔꯣ
ꯐꯨꯠꯕꯣꯜꯁꯦ ꯅꯨꯡꯇꯤꯒꯤ ꯁꯅꯥꯅꯕ ꯆꯠꯄ꯭ꯔꯣ
ꯑꯣ ꯅꯨꯡꯇꯤꯒꯤ ꯆꯠꯂꯦ ꯏꯚꯤꯅꯤꯡꯗꯅꯤ ꯅꯨꯡꯇꯤ ꯆꯠꯄꯗꯤ ꯃꯣꯔꯅꯤꯡꯗꯗꯤ ꯍꯌꯦꯡ ꯉꯛꯇꯅꯤ ꯑꯩꯈꯣꯏ ꯁ꯭ꯀꯨꯜꯒꯤ ꯏꯁꯄꯣꯔꯠꯁ ꯂꯩꯕ ꯀꯅꯤ
ꯏꯌꯥꯝꯕꯗꯤ ꯒꯦꯝ ꯁꯟꯅꯕ꯭ꯔꯣ
ꯁꯥꯅꯗꯦꯗ ꯕꯤꯍꯥ ꯑꯃ ꯅꯪꯗꯤ ꯕꯣꯜ ꯁꯅꯕꯔꯣ
ꯑꯩꯗꯤ ꯕꯁꯀꯦꯠ ꯕꯣꯜ ꯁꯥꯅꯩ
ꯃꯩꯇꯩꯔꯣ ꯇꯥꯡꯈꯨꯜꯔꯣ
ꯑꯣ
ꯑ
ꯆꯁꯀꯤ ꯕꯁ ꯕꯣꯜ ꯍꯧꯔꯦꯅꯦ
ꯍꯣꯏ ꯕꯣꯜ ꯍꯧꯔꯦ ꯍꯣꯏ
ꯅꯪ ꯌꯦꯡꯒ ꯇꯧꯔꯣ
ꯌꯦꯡꯗꯦ ꯅꯪꯒꯤ ꯅꯦꯋꯥꯛ ꯁꯦꯡꯗꯕ ꯃꯥꯜꯂꯦꯗ
ꯑ
ꯀꯅꯥꯥ ꯉꯝꯗꯧ ꯃꯥꯂꯦ ꯍꯂꯣ ꯨꯔꯥꯟꯗꯎ ꯒꯝꯂ ꯃꯥꯂꯦ
ꯑ
ꯑꯣ ꯍꯣ
ꯍꯂꯣ ꯑꯗꯣ ꯁꯃꯂꯤ ꯑꯔ ꯀ
ꯑ ꯀꯣꯏ ꯌꯥ ꯀꯇ ꯎ ꯇꯃꯦꯣ ꯇꯥꯏꯃꯦ ꯑ ꯀꯠꯇ ꯁꯤꯦꯠꯇꯁ ꯑꯥ ꯥꯎꯕ ꯂꯄꯣ ꯀꯔ ꯎꯝ ꯃ ꯑꯗ ꯀ ꯁꯗ ꯃꯥꯥꯡ ꯊ ꯎꯝ ꯌꯥꯝ ꯆꯤꯟꯗꯨ ꯃꯥꯥꯏꯅꯦ ꯅꯪ ꯁꯒ ꯒꯨꯔꯨ ꯊꯃꯦꯄꯥ ꯂ
ꯇꯥꯕꯣ
ꯎ ꯑꯣ ꯎꯅꯗꯥꯥꯔ
ꯣ꯭ꯔꯣ
ꯁꯦ